ꯑꯣ
ꯍꯜꯂꯣ
ꯎꯝ ꯀꯃꯥꯏꯅ ꯇꯧꯔꯒ ꯂꯩꯔꯕ꯭ꯔꯣ
ꯎꯝ ꯍꯤ ꯄꯄꯤ
ꯀꯩꯩꯅꯣ ꯍꯤꯞ ꯄꯁꯦ ꯄ ꯌꯦ꯭ꯔꯣ
ꯍꯥꯥ
ꯣ ꯌꯦ꯭ꯔꯣ
ꯍꯣꯏ ꯌꯦꯡꯗꯦ ꯄꯨꯡ ꯑꯅꯤꯗ ꯅꯠꯇ꯭ꯔꯣ
ꯍꯣꯏ ꯑꯅꯤ ꯃꯈꯥꯏꯗꯔ ꯑꯍꯨꯝꯗꯔ ꯈ ꯀꯥꯎꯈ꯭ꯔꯦꯁꯨ
ꯑꯅꯤ ꯃꯈꯥꯏꯗ ꯍꯥꯏꯕꯒꯨꯝ ꯇꯥꯔꯦ
ꯎꯝ ꯀꯩꯒꯤꯅꯣ ꯊꯦꯡꯉꯦꯗ ꯅꯪ ꯕꯥꯎ ꯌꯦꯡꯗꯥꯔꯗꯤꯦ
ꯍꯥꯥ
ꯕꯣꯂ ꯌꯦꯡꯗ꯭ꯔꯦꯗꯤ ꯌꯥꯝ ꯊꯦꯡꯈ꯭ꯔꯦꯗꯅ
ꯎꯝ ꯇꯨꯝꯕ ꯌꯥꯗ꯭ꯔꯕꯥ ꯕꯣꯜ ꯉꯥꯏꯕꯗꯤ ꯅꯠꯇꯦ
ꯀꯩꯒꯤꯅ ꯇꯨꯝꯕ ꯌꯥꯗ꯭ꯔꯤꯁꯤ ꯗꯤꯄ꯭ꯔꯦꯁꯟꯗꯤ ꯂꯩꯕꯅꯤ
ꯗꯤꯄ꯭ꯔꯦꯁꯟꯗꯤ ꯂꯩꯇꯦ
ꯁ ꯅꯪ ꯊꯤꯟꯗ ꯇꯨꯝꯃ ꯃꯥꯂꯦ ꯑꯗꯨꯗꯦ
ꯑꯗꯨꯅꯦ ꯇꯨꯝꯃꯟꯕꯒꯤ ꯑꯗꯨꯝ ꯐ꯭ꯔꯤꯗ ꯂꯩꯕ ꯍꯥꯏꯒꯤꯀꯣ ꯇꯨꯝꯕꯗꯣ ꯅꯪꯗꯤ ꯀꯩꯗꯧꯔꯕ
ꯇꯨꯝ ꯐꯗꯅꯤꯝꯕꯣꯅꯤ ꯉꯒ
ꯆꯁ ꯄꯨꯡ ꯑꯅꯤ ꯃꯈꯥꯏꯗꯨꯕꯣ
ꯍꯣꯏ
ꯌꯥꯝ ꯊꯦꯡꯉꯦꯍꯦ
ꯍꯣꯏ ꯌꯦꯊꯦꯡ ꯍꯣꯏ ꯌꯥꯝ ꯊꯦꯡꯈ꯭ꯔꯁꯨ ꯋꯥꯔꯜ ꯀꯞꯅꯤꯅ ꯑꯗꯨꯝ
ꯑ ꯑꯗꯨꯗꯅꯦꯦꯅꯦ ꯅꯨꯄꯥꯒꯗꯀ
ꯍꯣꯏ ꯆꯍꯤ ꯆꯍꯤ ꯃꯔ ꯀꯔꯤ ꯃꯇꯨꯡꯗ ꯂꯥꯛꯄꯅꯤꯅ ꯁꯤꯐꯥꯎ ꯌꯦꯡꯕ ꯐꯪꯗ꯭ꯔꯗꯔꯗꯤ ꯑꯗꯨꯝꯦ ꯀꯩ ꯌꯦꯡꯁꯥꯡ ꯆꯥꯒꯦ ꯅꯪꯗꯤ
ꯌꯦꯟ ꯆꯥꯛꯌꯦ ꯉꯁꯤ
ꯁꯤ ꯌꯥꯝ ꯍꯥꯎ ꯍꯧꯏ ꯀꯦꯅꯤ ꯅ ꯁꯥꯥꯎ ꯃꯥ
ꯑꯗꯨ ꯑꯗꯨꯟꯅꯅꯦ ꯅꯣꯏꯗꯤ
ꯀꯣꯏꯗꯤ ꯗꯜꯅꯤꯗ ꯍꯣꯁꯇꯦꯜꯗ ꯂꯩꯕꯅꯤꯅꯥ ꯎꯄꯥꯏ ꯂꯩꯇꯦ ꯀ ꯀꯥꯏꯂꯇꯦ
ꯎ ꯍꯣꯁꯇꯦꯜꯗꯗꯤ ꯑꯗꯨꯝ ꯇꯧꯕꯅꯦ ꯍꯣꯁꯇꯦꯜꯁꯦ ꯊꯥ ꯇꯥꯗ
ꯍ ꯗ ꯈꯇꯥ ꯍꯣꯏ ꯈꯪꯗꯦꯗ ꯑꯩꯈꯣꯏꯅ ꯋꯤꯀꯦꯟꯗ ꯆꯥꯗꯕ ꯑꯩꯈꯣꯏꯅ ꯐꯥꯔꯁ ꯐꯥꯔꯁ ꯋꯤꯛꯀꯤ ꯃꯟꯗꯦꯗꯅ ꯆꯥꯕ ꯑꯩꯈꯣꯏ ꯋꯤꯀꯦꯟ ꯂꯩꯇꯦ ꯕꯤꯒꯤꯅꯤꯡꯒ ꯆꯥꯎꯋꯦ ꯍꯥꯏꯕ ꯇꯥꯔꯦ
ꯑꯣ
ꯎꯝ ꯂꯥꯁꯇ ꯁꯕ ꯁꯨ ꯎꯄꯗꯤ ꯃꯀꯣꯛꯇ ꯆꯥꯔꯒ ꯑꯃꯨꯛ ꯐꯥꯔꯒ ꯆꯠꯄꯗꯨ ꯄꯥꯝꯕ ꯃꯥꯜꯂꯦ ꯑꯩꯈꯣꯏ ꯍꯣꯁꯇꯦꯜꯁꯦ
ꯎ
ꯑꯇꯣꯞꯄ ꯍꯣꯁꯇꯦꯜꯗꯤ ꯁꯇꯔꯗꯦꯒꯨꯝꯕꯅ ꯋꯤꯀꯦꯟ ꯆꯥꯏꯌꯦꯕ
ꯎꯝ ꯑꯗꯨꯅꯦ ꯍꯣꯁꯇꯦꯜ ꯈꯨꯗꯤꯡ ꯑꯗꯨꯝ ꯇꯧꯋꯦ
ꯑꯩꯈꯣꯏꯅ ꯐ꯭ꯔꯥꯏꯗꯦꯗ ꯆꯥꯕ ꯑꯗꯨꯒ ꯃꯟꯗꯦꯗ ꯆꯥꯕ
ꯑꯝ
ꯦ ꯑꯗꯨꯒ ꯁꯇꯔꯗꯦꯗ ꯗꯥꯎꯜ ꯆꯥꯕ ꯃꯟꯗꯦꯁꯨ ꯗꯥꯜ
ꯑꯝ
ꯃꯟꯗꯦꯗ ꯇꯥꯎ ꯆꯥꯕꯗꯤ
ꯍꯣꯏ
ꯎꯏꯛ ꯍꯧꯕꯗ ꯗꯥꯜ ꯆꯥꯕꯗꯤ ꯑꯁ ꯅꯨꯡꯉꯥꯏꯇꯍꯦ
ꯍꯣꯏ
ꯌꯦꯟ ꯊꯣꯡꯉꯣ ꯍꯥꯏꯌꯣ
ꯊ ꯃꯖ ꯍꯥꯥꯎ ꯀ ꯭ꯔꯣꯣꯌꯂꯔ ꯭ꯔꯣꯣꯌꯂꯔꯗꯤ ꯆꯥꯡ
ꯑꯗꯨꯗꯟꯅꯦ ꯑꯇꯣꯞꯄ ꯍꯤꯟꯖꯥꯛ ꯄꯤꯌꯨ ꯍꯥꯏꯌꯣ
ꯇꯄꯁꯨ ꯑꯗꯨ ꯄ ꯄꯤꯌꯦꯔ ꯑꯣꯏ ꯑꯣꯏꯔꯁꯨ ꯍꯣꯁꯇꯦꯜꯗ ꯂꯩꯕꯅꯤꯅ ꯃꯣꯏꯅ ꯊꯣꯡꯕ ꯏꯁꯇꯥꯜꯗꯤ ꯇꯣꯉꯥꯟꯕ ꯌꯥꯗ꯭ꯔꯦꯗꯅ
ꯎꯝ ꯑꯗꯨꯅꯦ ꯃꯤ ꯌꯥꯝꯅ ꯂꯩꯕ꯭ꯔꯥ
ꯍꯣꯏ ꯁꯤꯛꯁꯇꯤꯃꯨꯛ ꯂꯩꯔꯦ
ꯑꯣ ꯑꯗꯨꯒꯤ ꯑꯣꯏꯔꯝꯅꯤ
ꯍ ꯍ ꯀꯩ ꯂꯩꯇꯦ ꯑꯩꯈꯣꯏꯅ ꯄꯩꯁꯥ ꯄꯥꯏꯔꯦ ꯑꯩꯈꯣꯏꯅ ꯑꯗꯨꯝ ꯊꯣꯡꯉꯒ ꯆꯥꯕ ꯌꯥꯏ ꯑ ꯄꯩꯁꯥꯁꯨ ꯄꯥꯏꯗꯕꯅꯤꯅ ꯑꯗꯨꯝ ꯈꯥꯡꯉꯒ ꯆꯥꯕ ꯇꯥꯕꯅꯤꯅ ꯑꯗꯨꯝ
ꯍꯣꯁꯇꯦꯜꯗ ꯂꯩꯕꯁꯨ ꯃꯁꯥ ꯃꯁꯥ ꯀꯔꯤ ꯍꯥꯏꯁꯤꯔꯥ ꯍꯣꯁꯇꯦꯜꯒꯤ ꯍꯟꯖꯥꯡ ꯊꯣꯡꯔꯁꯨ
ꯎꯝ
ꯑꯂꯥꯛ ꯑꯗꯨꯝ ꯊꯣꯡꯕ ꯌꯥꯕ꯭ꯔꯥ
ꯍꯣꯏ ꯌꯥꯏꯦ ꯑꯣꯏꯉꯗꯤ
ꯎꯝ ꯑꯗꯨꯗꯤ ꯐꯩꯗꯅ
ꯍ ꯃꯔꯛ ꯃꯔꯛꯇꯤ ꯑꯗꯨꯝ ꯑꯩꯈꯣꯏꯅ ꯆꯥꯅꯤꯡꯕ ꯁꯥ ꯑꯗꯨꯝ ꯊꯣꯡꯉꯗꯤ ꯆꯥꯏꯗ
ꯑꯣ ꯅꯨꯡꯉꯥꯏꯔꯅꯤ ꯍꯥꯏ ꯑꯗꯨꯗꯤ
ꯍꯣꯏ ꯄꯩꯁꯥꯗꯣ ꯑꯗꯨꯝ ꯅꯤꯇꯤꯒꯤ ꯆꯥꯅꯤꯉꯥꯏꯗꯤ ꯂꯩꯇꯕ
ꯑꯗꯨꯅꯤ
ꯍꯣꯏ ꯀꯩꯒ꯭ꯔꯣ ꯂ ꯏꯦꯁꯦ
ꯎꯝ ꯈꯪꯗꯦꯗ ꯑꯦꯁ ꯑꯩꯅ ꯌꯦꯡꯗꯤ ꯌꯦꯡꯕꯅꯦ ꯌꯦꯡꯕꯗꯤ ꯀꯔꯤ ꯍꯥꯏꯁꯔꯥ ꯕ꯭ꯔꯥꯖꯤꯜꯒꯤ ꯊꯣꯛꯄ ꯅꯨꯃꯤꯠ ꯈꯛꯇ ꯌꯦꯡꯕ
ꯑꯗꯨꯗꯒꯤ ꯕ꯭ꯔꯥꯖꯤꯜꯒꯤ ꯕꯤꯛ ꯐꯦꯅꯥ ꯂꯩꯅ ꯅꯪ ꯍꯌꯦꯡ ꯂꯩꯔꯦꯗꯅ ꯑꯗꯨꯗꯤ
ꯍꯥꯥ
ꯍꯌꯦꯡ ꯂꯩꯔꯤꯗꯅ ꯅꯪ ꯕ꯭ꯔꯥꯖꯤꯜꯒꯤ
ꯕ꯭ꯔꯖꯤꯜꯒꯤ ꯗꯦꯠ ꯁꯤꯛꯁꯇ ꯍꯥꯏꯕ ꯅꯠꯇ꯭ꯔꯣ
ꯑꯗꯨ ꯁꯤꯛꯁꯇ ꯅꯗꯤ ꯍꯡꯉꯦ
ꯄꯨꯡ ꯀꯌꯥꯗ
ꯄꯨꯡ ꯑꯃ ꯃꯈꯥꯏꯗ ꯍꯣꯏ ꯉꯁꯤ ꯗ ꯐꯥꯏꯚ ꯅꯠꯇ꯭ꯔꯣ ꯉꯁꯤꯗ ꯀꯌꯥꯅꯦ
ꯉꯁꯤ ꯗꯦ ꯐꯥꯏ ꯑꯣ ꯍꯣꯏ ꯍꯣꯏ ꯍꯣꯏ ꯑꯗꯨꯅꯦ ꯇ ꯍ ꯑꯁ
ꯑ ꯕ꯭ꯔꯖ ꯂꯩꯁ ꯅꯥꯏꯃꯔ ꯂꯩꯥꯏꯕꯦꯅ ꯇ꯭ꯔꯁꯦ
ꯍꯣꯏ ꯑꯗꯨꯅꯦ ꯑꯗꯨꯅꯦ ꯃꯦꯜ ꯅꯦ
ꯑꯗꯨ ꯐꯖꯔꯨꯔꯦꯅꯦ
ꯑꯩ ꯈ꯭ꯋꯥꯏꯗꯒꯤ ꯐꯖꯕꯅꯤ ꯂꯩꯃꯔ ꯑꯩꯅ ꯈ꯭ꯋꯥꯏꯗꯒꯤ ꯄꯥꯝꯕ ꯋꯥ
ꯑ ꯑꯠꯆꯥ ꯑꯗꯨꯗꯤ ꯅꯪꯁꯦ ꯑꯩꯒꯤ ꯐꯦ ꯑꯣꯏꯕ ꯉꯥꯜꯂꯦ ꯑꯩꯁꯨꯅ ꯅꯩꯃꯔ ꯃꯥ ꯂꯩꯦ ꯍꯦ ꯀꯩ ꯇ ꯐꯒꯅꯦ
ꯂꯩꯃꯔꯤ ꯈ꯭ꯋꯥꯏꯗꯒꯤ ꯐꯖꯕ
ꯅꯥꯏ ꯃꯒꯤ ꯐꯖꯕ ꯖꯨꯝ ꯀꯨ ꯀꯨꯝꯃ ꯂꯩꯌꯦꯗꯅ ꯑꯗꯨꯒꯨꯝꯕꯅꯤ ꯄꯥꯝ꯭ꯔꯅꯤ
ꯀꯔꯤ ꯍꯥꯏꯁꯤꯔꯥ ꯍꯥꯐ ꯀꯔꯤ ꯍꯥꯏꯁꯤ꯭ꯔꯥ ꯑꯁ ꯍꯥꯏꯕ ꯈꯪꯗꯦ ꯕꯤ ꯇꯤ ꯑꯦꯁ ꯑꯩꯈꯣꯏ ꯄꯔꯐꯣꯔꯃꯦꯟ ꯇꯧꯋꯦ ꯍꯥꯏꯕ ꯅꯠꯇ꯭ꯔꯣ
ꯑꯣ ꯍꯣꯏꯃꯣꯏꯗꯣ ꯀ꯭ꯂꯣꯖꯤꯡꯗꯨ ꯇꯧꯅꯤ ꯍꯥꯏꯕ ꯑꯃ ꯇꯧ
ꯎꯝ
ꯑꯣꯄꯅꯤꯡꯗꯤ ꯇꯧꯗ꯭ꯔꯔꯤꯗꯅ
ꯍꯣꯏ ꯑꯣꯄꯤꯅꯤꯡꯗꯤ ꯇꯧꯗꯦ
ꯀ꯭ꯂꯣꯖꯤꯡꯅ ꯂꯥꯛꯅꯤ ꯍꯥꯏꯕ ꯑꯃ ꯍꯥꯏ ꯈꯪꯗꯦꯒ ꯑꯩꯁꯨ ꯂꯣꯖꯤꯡꯅ ꯂꯥꯛꯀꯅꯤ ꯍꯥꯏꯕ ꯑꯗꯨꯝ ꯍꯥꯏꯔꯨꯔꯒꯗꯤ ꯂꯩ
ꯑꯩ ꯌꯦꯡꯅꯤꯡꯅ ꯂꯣꯏꯔꯦ
ꯀꯩꯒꯤ ꯅꯥꯏꯃꯔꯅꯈꯣꯏ ꯑꯩꯗꯤ ꯐꯖꯩꯑꯦ ꯍꯥꯏ ꯑꯗꯣ ꯖꯨꯝꯀꯨꯞꯁꯨ ꯑꯃꯨꯛ ꯄꯥꯝ
ꯑ
ꯍꯣꯏ ꯕꯤ ꯇꯤ ꯑꯦꯁ ꯀ ꯑꯩꯅꯁꯨ ꯄꯥꯝꯃꯦ ꯕꯤ ꯇꯤ ꯑꯦꯁ ꯀ ꯑꯩꯅ ꯄꯥꯝꯕ ꯑꯩꯅ ꯈ꯭ꯋꯥꯏꯗꯒꯤ ꯄꯥꯝꯕ ꯚꯤ ꯄꯥꯝꯃꯦ ꯑꯗꯨꯒ ꯕ꯭ꯔꯥꯖꯤꯜꯗꯅ ꯅꯥꯏꯃꯔ
ꯕꯤ ꯍꯥꯏꯁ ꯕꯤ ꯍꯥꯏꯕꯁꯤ ꯈꯔ ꯖꯨꯝꯀꯨꯣꯛ ꯃꯥꯟꯕꯗ ꯅꯠꯇ꯭ꯔꯣ
ꯍꯣꯏ ꯑꯃꯗ ꯖꯨꯨꯡꯀꯣꯛꯀ ꯑꯗꯨꯝ ꯇꯤꯟꯅꯕꯅꯦ ꯃꯕꯥꯅꯤꯁ ꯀꯤꯝ ꯇꯦꯌꯨꯣꯟ
ꯖꯨꯝꯀꯨꯞꯅ ꯇꯕ ꯑꯃ ꯑꯥꯔꯃꯤ ꯆꯠꯄ ꯅꯨꯄꯥꯗꯣ ꯃꯃꯤꯡ ꯀꯅꯣ ꯑꯗꯨꯗꯣ
ꯂꯣꯏ ꯑꯔꯃꯤ ꯇꯠꯂꯗ
ꯁꯥꯎꯊ ꯀꯣꯔꯤꯌꯥ ꯁꯥꯎ ꯆꯤꯡꯗꯦ ꯅꯣꯏꯗꯤ ꯑꯥꯔꯃꯤ ꯇ꯭ꯔꯅꯤꯡ ꯑꯗꯨꯝ ꯑꯦꯚꯔꯤ ꯌꯨ ꯄꯤꯌꯦ ꯍꯥꯏ
ꯍꯣꯏ ꯑꯗꯨꯝ ꯇꯧꯕꯅꯦ ꯑ ꯏꯗꯤꯀꯣ ꯅꯩꯃꯔꯕꯨ ꯑꯁ ꯄꯥꯝꯅꯗꯅ ꯄꯃꯅꯗꯅ ꯉꯁꯤꯗꯧꯔꯦ ꯑꯗꯨꯒ ꯍꯣꯏ ꯍꯣꯏ ꯃꯆꯥ ꯑꯅꯤ ꯂꯩꯌꯦ ꯑꯗꯨ ꯑꯣꯏꯔꯁꯨ ꯄꯥꯎ
ꯃꯥꯅ ꯍꯧꯖꯤꯛ ꯃꯆꯥ ꯑꯅꯤ ꯂꯩꯔꯤꯦ ꯑꯩꯉꯣꯟꯗ ꯂꯨꯍꯣꯡꯒꯦ ꯍꯥꯏꯔꯗꯤ ꯑꯗꯨꯝ ꯂꯨꯍꯣꯡꯈ꯭ꯔꯅꯤꯕ ꯅꯪꯁ
ꯑꯗꯨꯅꯦ
ꯑ
ꯑꯩ ꯅꯨꯡꯉꯥꯏꯇꯦ ꯍꯟꯗꯛ ꯃꯥ ꯀꯔꯤ ꯍꯥꯏꯁꯤꯔꯥ ꯃꯦꯠꯁꯇ ꯑꯗꯨꯝ ꯆꯪꯗꯕꯗꯣ ꯁꯨꯃꯅꯤꯡꯉꯥꯏ
ꯍꯣꯏ
ꯁꯞꯇꯤꯇ꯭ꯌꯨꯠ ꯈꯛꯇ ꯑꯗꯨꯝ ꯂꯩꯕꯗꯣ
ꯑꯝ
ꯌꯥꯝꯅ ꯅꯨꯡꯉꯥꯏꯇꯦ ꯃꯥꯒꯤ ꯂꯥꯁꯁꯨꯨ ꯂꯥꯁꯅꯦꯗꯅ
ꯎꯝ
ꯑꯩ ꯅꯨꯡꯁꯤꯅ ꯂꯣꯏꯔꯦ
ꯅꯨꯡꯁꯤꯕꯁꯨ ꯎꯄꯥꯏ ꯂꯩꯇꯦꯅ ꯃꯥ ꯃꯥ ꯉꯝꯗꯕꯅꯤꯅ ꯀꯩꯄꯥꯏ ꯂꯩ
ꯑꯗꯨꯅꯦ
ꯃꯥꯗꯤ ꯑꯩꯁꯨ ꯄꯥꯝꯗ ꯄꯥ ꯄ꯭ꯂꯦꯗꯣ ꯑꯗꯨꯝ ꯐꯖꯩꯌꯦꯕ ꯑꯗꯣ ꯍꯧꯖꯤꯛꯇꯤ
ꯎꯝ
ꯌꯥꯗꯕꯅꯤꯅ ꯍꯧꯖꯤꯛꯀꯤꯨꯗꯤ
ꯍꯣꯏꯅꯦ ꯑꯩ ꯃꯥꯒꯤ ꯄ꯭ꯂꯦꯁꯨ ꯐꯖꯩꯌꯦ ꯃꯥ ꯃꯁꯛꯁꯨ ꯐꯖꯩꯌꯦ
ꯃꯁꯛ ꯃꯁꯛ ꯃꯁꯛ ꯀ ꯔꯃꯥꯟꯅꯥ ꯑꯃꯅꯤꯅ ꯆꯁꯤꯡꯉ ꯏꯃ ꯀꯧꯕ
ꯐꯖꯔꯝꯅꯤꯍꯦ ꯑꯗꯨꯗꯤ ꯅꯪꯁꯨ
ꯊꯒꯤꯗꯗ ꯅꯪ ꯀꯩꯗꯧꯔꯒ ꯂꯩꯒꯦ ꯅꯪꯗꯤ ꯀꯣꯂꯦꯖ ꯀꯥꯕ ꯂꯣꯏꯔꯕꯣ
ꯎꯝ ꯀꯥꯔꯦ
ꯁꯦꯃꯤꯁꯇꯔ ꯀꯌꯥꯅ
ꯑꯁ ꯑꯦꯁ ꯑꯦꯦꯝꯁꯔꯒꯨꯝꯕ ꯍꯥꯡꯅꯗ
ꯀꯩꯅ ꯁꯛꯁꯨ ꯈꯪꯗꯦ ꯑꯗꯨꯝ ꯍꯥꯏꯔꯁꯨ ꯑꯗꯨꯝ ꯈꯪꯁꯨ ꯈꯪꯉꯣꯏ ꯑꯗꯨꯗ ꯀꯩ ꯀꯤꯅꯉꯥꯏ ꯂꯩꯒꯦ ꯖ ꯐ꯭ꯔꯤ ꯑꯦꯟ ꯐꯔꯤ ꯑꯗꯨꯝ
ꯑꯗꯨꯅꯦ
ꯍꯣꯏ ꯁꯦꯃꯤꯁꯇꯔꯗꯤ ꯍꯥꯏꯔꯝꯃꯣꯗꯅ ꯑꯗꯨꯗ
ꯁꯦꯃꯤꯁꯇꯔ ꯍꯥꯏꯔꯒ ꯀꯩ ꯀꯥꯅꯤꯡꯉꯥꯏ ꯂꯩꯒꯦ
ꯑꯦ ꯁꯇꯔ ꯈꯪꯉ ꯑꯩꯒꯤ ꯁꯦꯅꯤꯌꯔꯅꯦ ꯑꯩ ꯖꯨꯅꯤꯌꯔꯅꯦ ꯈꯔ ꯈꯪꯅꯔꯤꯗꯗꯅ ꯑꯗꯨꯗ
ꯑꯦꯁ ꯎꯝ
ꯀꯩꯔꯣꯝꯗ ꯀꯥꯕ꯭ꯔꯣ ꯍꯥꯏꯕꯗꯤ ꯂꯣꯀꯦꯁꯟ ꯑ ꯑ ꯌꯥꯔꯦ ꯎꯝ
ꯎ
ꯀ ꯀ꯭ꯂꯥꯁ ꯇ ꯍꯧꯗ ꯊꯧꯖ ꯀꯌꯥꯗ ꯂꯧꯣꯏꯕ
ꯇꯨ ꯊꯥꯎꯖꯟ ꯇ꯭ꯋꯦꯟꯇꯤ ꯇꯨ
ꯁꯤ ꯆꯞ ꯃꯅꯥ ꯑꯦ ꯍꯣꯏ ꯑꯣ ꯐꯣ ꯑꯣꯏꯔꯦꯗꯤ ꯆꯞ ꯃꯥꯟꯅꯩꯅꯦ ꯑꯩꯈꯣꯏ ꯇ꯭ꯋꯦꯟꯇꯤ ꯇꯨꯗꯅ ꯇꯦꯟ ꯂꯣꯏꯕ ꯇ꯭ꯋꯦꯟꯇꯤ ꯐꯣꯔꯅ ꯆꯞ ꯃꯥꯟꯅꯩꯅ ꯍꯧꯖꯤꯛꯗꯨꯗꯤ ꯐꯤꯞ ꯁꯦꯃꯤꯁꯇꯔ ꯀꯥꯔꯅꯤꯗꯅ ꯑꯗꯨꯈꯣꯏ ꯕꯦꯁ ꯑꯣꯏꯅꯤ
ꯑꯥ
ꯑꯗꯨ ꯀꯩ ꯀꯤꯅꯤꯉꯥꯏ ꯂꯩꯒꯦ
ꯎꯝ
ꯀꯩ ꯏꯁꯇ꯭ꯔꯤ ꯑꯃ ꯂꯧꯒꯦ
ꯑꯩꯗꯤ ꯈꯔꯁꯅꯦ
ꯎꯝ
ꯅꯪꯗꯦ
ꯎ ꯃꯤ ꯅꯕꯤ ꯇ ꯇꯝꯕꯒꯅ
ꯎꯝ
ꯍꯟꯗꯛ ꯁꯨꯇꯤ ꯂꯩꯕꯗ
ꯅꯣꯏ ꯁꯨꯇꯤ ꯂꯩꯕ
ꯍꯣꯏ ꯚꯦꯀꯦꯁꯟ ꯊꯥꯔꯂꯦ ꯑꯗꯨ ꯑꯣꯏꯔꯁꯨ ꯏꯟꯇ꯭ꯔꯥꯟ ꯂꯩꯕꯤ ꯍꯧꯁ ꯇꯌꯥꯗ ꯂꯩꯕꯤ
ꯑ
ꯇꯔꯁꯨ ꯏꯟꯇꯥꯟ ꯆꯠꯇꯦ
ꯀꯩ ꯀꯦ
ꯅꯣꯇꯤꯁ ꯊꯣꯛꯧꯇꯕꯒꯤ
ꯁ ꯈꯪꯗꯕ
ꯁꯃꯤꯠꯇꯤ ꯇꯧꯕꯤꯈ꯭ꯔꯦ ꯑꯗ ꯃꯣꯏꯅ ꯆꯠꯅꯤꯡꯉꯥꯏ ꯃꯇꯝꯗꯣ ꯄꯤꯔꯛꯇꯕ ꯑꯩꯈꯣꯏ ꯑꯦꯌꯥꯔꯄꯣꯔꯠꯇ ꯆꯠꯇꯣꯏꯅꯦꯕ
ꯑ ꯍꯣ
ꯄꯤꯤꯁ ꯊꯣꯛꯇꯧꯒꯤ ꯍꯔꯥꯎꯔꯒ ꯐꯧ ꯌꯦꯡꯉꯒ ꯇꯨꯝꯅꯤꯡꯕ ꯃꯇꯝꯗ ꯇꯨꯝꯉꯦ ꯑꯗꯨꯝ ꯊꯣꯛꯑꯒ ꯂꯩ ꯑꯗꯨ ꯂꯩꯕꯥꯛ ꯐꯥꯕꯗꯒꯤ ꯅꯉꯣꯟꯗ ꯑꯗꯨꯝ ꯀꯣꯜ ꯇꯧꯕꯁꯨ ꯐꯪꯉꯦ
ꯁ
ꯄꯨꯡ ꯃꯦꯁꯦꯖ ꯎꯕ ꯀꯥꯟꯗ ꯑꯁ ꯁꯤꯁꯦ ꯀꯣꯜ ꯇꯧꯔꯒꯦ ꯀꯥꯏꯅ ꯈꯜꯂꯒ ꯀꯣꯜ ꯇꯧꯔꯛꯄꯅꯦ ꯑꯁ ꯑꯩꯗꯤ ꯅꯪ ꯇꯨꯝꯈ꯭ꯔꯕ ꯈꯜꯂꯒ ꯔꯩꯔꯝꯅꯤ
ꯇꯨꯝꯅꯤꯡꯗꯕ ꯑꯗꯨꯒꯤ
ꯏꯁꯁ ꯑꯩ ꯀꯣꯜ ꯇꯧꯕꯁꯤ ꯈꯤꯇꯪ ꯀꯣꯜ ꯇꯧꯏꯗꯕ ꯃ ꯅꯥꯕꯒꯦ ꯇꯧꯋꯤꯗꯅ